ꯇ ꯍ
ꯍꯜꯂꯣ
ꯑꯣ ꯇꯥꯏ ꯀꯣ ꯍꯜꯂꯣ
ꯑꯥ ꯇꯥꯕ꯭ꯔꯣ
ꯍꯣꯏ ꯇꯥꯥꯏꯅꯦ ꯅꯪꯗꯤ ꯇꯥꯕ꯭ꯔꯣ ꯏꯌꯔꯄꯤꯁ ꯂꯧꯊꯣꯛꯑꯣ ꯏꯌꯔꯄꯤꯁ ꯂꯧꯊꯣꯛꯑꯣ
ꯍꯜꯂꯣ ꯇꯥꯗꯦꯕꯣ ꯑꯩꯁꯦ
ꯇꯣꯏ ꯍꯥꯏꯔꯒ
ꯇꯕ꯭ꯔꯣ ꯅꯪ
ꯇꯥꯏ
ꯇꯥꯕ꯭ꯔꯣ
ꯏꯁ ꯑꯩꯗꯤ ꯑꯗꯨ ꯉꯁꯤꯁꯦ ꯑꯩꯒꯤ ꯑꯩꯈꯣꯏ ꯆꯩ ꯂꯥꯛꯀꯦ ꯍꯥꯏꯌꯦꯀꯣ ꯇꯃꯦꯡꯂꯣꯡꯗꯀꯣ
ꯍꯣꯏ ꯂꯥꯛꯀꯦ ꯍꯥꯏꯌꯦ ꯃꯥꯒꯤ ꯑꯁ ꯁꯤ ꯃꯥꯒꯤ ꯅꯨꯄꯥꯗꯣ ꯃꯥꯒꯤ ꯃꯆꯥꯅꯨꯄꯥꯗꯣ ꯃꯁꯥ ꯉꯝꯗꯕꯒꯤ
ꯃꯁꯥ ꯉꯝꯗ꯭ꯔꯕ ꯃꯁꯦ
ꯉꯝꯗꯦ ꯍꯥꯏꯌꯦ ꯍꯌꯦ ꯁꯀꯨꯜ ꯆꯠꯄ ꯌꯥꯗꯦ ꯍꯥꯏꯌꯦ
ꯍꯣꯏ
ꯇꯧꯗ꯭ꯔꯕꯕ ꯂꯥꯁ ꯇꯥꯏꯝ ꯂꯥꯛꯄꯗꯣ ꯑꯃ
ꯃꯥ ꯂꯥꯁ ꯇꯥꯏꯝ ꯂꯥꯛꯄꯗ ꯇꯧꯗꯤ ꯇꯧꯕ ꯃꯥꯜꯂꯦ ꯌꯦꯡꯗꯤ ꯌꯦꯡꯕ ꯃꯥꯜꯂꯦ
ꯎꯝ
ꯑꯗꯨ ꯌꯥꯝꯅ ꯁꯤꯔꯤꯌꯁ ꯑꯣꯏꯕꯗꯤ ꯂꯩꯇꯦ ꯑꯗꯨ ꯑꯣꯏꯔꯁꯨ ꯁ꯭ꯀꯨꯜ ꯆꯠꯄꯒꯨꯝꯕ ꯌꯥꯗꯕꯀꯣ
ꯃꯥꯁꯨ
ꯑꯥ ꯑꯩꯁꯦ ꯍꯧꯖꯤꯛꯀꯥꯟꯁꯦ ꯌꯥꯔꯗꯤ ꯍꯣꯏ ꯍꯣꯏ
ꯑꯗꯨꯗꯥ ꯀꯔꯤ ꯇꯧꯋꯦ ꯍꯥꯏꯕ
ꯑꯩ ꯑꯃꯨꯛꯀ ꯃꯥꯕꯨ ꯀꯣꯜ ꯇꯧꯔꯒ ꯀꯩꯅꯣ ꯀꯩꯅꯣ ꯇꯧꯒꯦꯅ ꯈꯟꯕ ꯑꯣ ꯑꯩꯈꯣꯏ ꯃꯔꯨꯞꯀꯤ ꯀꯩꯅꯣꯗꯣ
ꯍꯣꯏ ꯍꯥꯏꯌꯣ
ꯑꯗꯨꯒ ꯂꯣꯟꯒꯨꯝꯕꯁꯨ ꯂꯧꯊꯣꯛꯅꯤꯡꯉꯥꯏꯀꯣ
ꯎꯝ
ꯑꯣ ꯃꯥꯁꯦ ꯃꯆꯥꯅꯨꯄꯥ ꯃꯁꯥ ꯉꯝꯗ꯭ꯔꯗꯤ ꯌꯥꯔꯣꯏꯅꯦ ꯄꯩꯁꯥꯒꯤ ꯀꯩꯅꯣ ꯇꯤꯟꯒꯅꯤꯅꯦ ꯈꯣꯏꯁꯦ
ꯃꯥ ꯑꯃꯨꯛꯒ ꯇꯧ ꯈꯣꯏꯁꯦ ꯃꯥ ꯀꯩꯅꯣ ꯇꯧꯁꯦ ꯍꯥꯏꯔꯗꯤ ꯑꯗꯨꯝ ꯄ꯭ꯔꯣꯕ꯭ꯂꯦꯝꯗꯤ ꯑꯗꯨꯝ ꯊꯣꯛꯀꯅꯤ
ꯍꯣꯏ ꯑꯗꯨꯅꯤ
ꯑꯗꯣ
ꯉꯁꯤꯀꯣ ꯑꯩꯈꯣꯏꯒꯤ ꯃꯅꯨꯡꯗ ꯑꯩꯈꯣꯏꯒꯤ ꯆꯤꯀꯦꯟꯗꯣ ꯇꯥꯈ꯭ꯔꯕꯥ ꯆꯤꯀꯦꯟ ꯑꯃ ꯃꯆꯥ ꯃꯆꯥꯅꯤ ꯁꯤꯈ꯭ꯔꯦ
ꯑꯗꯨ ꯂꯧꯊꯣꯛꯄꯗꯤ ꯌꯥꯕ꯭ꯔꯣ
ꯁꯦ ꯆꯪꯕ ꯃꯇꯝꯗ ꯑꯩ ꯑꯩ ꯂꯧꯠꯊꯣꯛꯀꯦ ꯇꯧꯕꯗꯤ ꯇꯧꯋꯦꯕ ꯀ꯭ꯔꯥꯏ ꯇꯧꯋꯦ ꯕꯛꯀꯦꯠꯅ ꯑꯃꯨꯛ ꯑꯗꯨꯒ ꯆꯥꯏ ꯆꯥꯏꯅꯀꯣ ꯑꯗꯨꯝ ꯇꯧꯔꯒ ꯌꯥꯗꯕ ꯃꯥꯁꯨ ꯁꯤ ꯗ꯭ꯔꯤꯉꯥꯏꯀꯣ ꯑꯗꯨ ꯑꯩ ꯂꯧꯊꯣꯛꯄ ꯃꯇꯝꯗꯤ ꯃꯥꯁꯦ ꯁꯤꯅꯤꯉꯥꯏ ꯇꯧꯔꯦꯕꯀꯣ ꯑꯗꯨ ꯈꯔꯗꯤ ꯀꯩꯅꯣ ꯃꯥꯒꯤ ꯀꯩꯅꯣ ꯇꯧꯕꯗꯤ ꯇꯧꯋꯦ ꯑꯗꯨ ꯑꯗꯨꯁꯨ ꯁꯤꯈ꯭ꯔꯦ
ꯑꯣ
ꯅꯕꯨ ꯑꯩ ꯏꯊꯟꯗ ꯂꯩꯕꯤꯅꯀꯣ ꯍꯜꯂꯣ ꯊꯣꯛꯄꯁꯦ ꯏꯊꯟꯗ ꯂꯩꯇ꯭ꯔꯗꯤ ꯃꯤ ꯑꯅꯤꯒꯨꯝꯕ ꯂꯩꯔꯗꯤꯀꯣ ꯀꯩꯅꯣ ꯆꯥꯏ ꯃꯤ ꯑꯃꯅ ꯆꯥꯏ ꯃꯤ ꯑꯃꯅ ꯕꯛꯀꯦꯠ ꯑꯗꯨꯝ ꯇꯧꯔꯒ ꯂꯧꯊꯣꯛꯄ ꯌꯥꯕ ꯌꯥꯕꯗꯤ ꯌꯥꯕꯅꯤꯕ
ꯎꯝ ꯑꯣ ꯊꯖꯤ ꯑꯗꯨ ꯁꯤꯗ꯭ꯔꯤꯉꯩꯗ ꯂꯧꯊꯣꯔꯒꯤ
ꯑꯩꯈꯣꯏꯒꯤ ꯄꯁꯨ ꯂꯥꯛꯀꯦ ꯇꯧꯕꯗꯤ ꯇꯥꯎ ꯇꯥꯎꯕꯅꯤ ꯑꯗꯨ ꯐꯣꯟ ꯃꯁꯤ ꯂꯥꯛꯀꯦꯔꯥ ꯂꯥꯛꯂꯣꯏꯔꯥ ꯈꯪꯗꯦ ꯑꯩ ꯀꯣꯜ ꯇꯧꯔꯨ ꯃꯇꯝꯗ ꯆꯠꯇꯕ ꯑꯃ ꯑꯣꯏꯒꯤ
ꯑꯣ ꯑꯩꯒꯤꯁꯨ ꯑꯩꯁꯨ ꯀꯣꯜ ꯇꯧꯔꯒ ꯆꯠꯇꯦꯅꯦ
ꯇ ꯄꯣꯝꯗ ꯂꯥꯛꯀꯦ ꯍꯥꯏꯕꯗꯤ ꯍꯥꯏꯕꯒ
ꯍꯣꯏ
ꯑꯩ ꯄꯨꯡ ꯇꯔꯨꯛꯒꯨꯝꯕꯗ ꯀꯣꯜ ꯇꯧꯔꯛꯑꯄꯅꯦꯕ ꯑꯗꯣ ꯃꯥꯒꯤ
ꯎꯝ ꯑꯣ ꯉꯁꯤ ꯗꯦꯠ ꯐꯣꯔꯇꯤꯟ ꯁꯨꯈ꯭ꯔꯦꯀꯣ
ꯇꯖꯨꯛꯀ
ꯎ
ꯁꯣꯏꯗꯗꯤ ꯉꯁꯤꯁꯦ ꯌꯥꯝ ꯁꯥꯏꯔ
ꯑꯁꯤ ꯑꯁꯤꯗꯤꯁꯨꯨ ꯌꯥꯝ
ꯁꯃꯟꯗꯅ ꯁꯃꯟꯗꯅ
ꯌꯥꯝ ꯁꯥꯕꯅꯦ ꯁꯤꯗ ꯑꯗꯨ ꯅꯪꯗꯤ ꯊꯕꯥꯛ ꯂꯩꯇ꯭ꯔꯣ ꯁꯤ
ꯑꯗꯣ ꯑꯩꯈꯣꯏ ꯏꯆꯦ ꯈꯣꯏ ꯂꯥꯛꯇ꯭ꯔꯤꯌꯦ ꯀꯣ
ꯀꯗꯥꯏꯗ ꯆꯠꯈ꯭ꯔꯕ ꯈꯣꯏꯅꯣ ꯍꯂꯛꯇ꯭ꯔꯔꯤꯗ ꯌꯧꯔꯣꯏ ꯍꯣꯏ ꯍꯧꯖꯤꯛꯇꯤ ꯃꯇꯝ ꯂꯧꯒꯅꯤꯗ
ꯇ꯭ꯔꯤꯠꯃꯦꯟ ꯇ꯭ꯔꯤꯠꯃꯦꯟ ꯇ꯭ꯔꯤꯠꯃꯦꯟꯒꯤ ꯈꯛꯇꯅꯤ ꯈꯟꯁ ꯃꯁꯆꯥ ꯉꯝꯗꯕꯁꯨ ꯃꯤꯁꯨ
ꯎꯝ ꯃꯇꯝ ꯆꯪꯒꯅꯤ ꯃꯣꯏ ꯂꯧꯅꯤꯡꯉꯥꯏ ꯍꯧꯖꯤꯛꯀꯥꯟꯗꯤ ꯃꯣꯏ ꯃꯊꯟꯇ ꯆꯠꯄ ꯌꯥꯗꯕꯒꯤ
ꯆꯥꯛ ꯆꯥꯛꯇꯤ ꯊꯣꯡꯗ꯭ꯔꯦ ꯑꯗ ꯏꯟꯁꯥꯡꯁꯨ ꯏꯟꯁꯥꯡꯗꯤ ꯊꯣꯡꯗ꯭ꯔꯤ
ꯀꯔꯤꯦꯟ ꯁꯣꯝ ꯊꯨꯡꯒꯦ ꯇꯧꯕꯅꯣ
ꯑꯩ ꯎ
ꯍꯧꯒꯠ ꯑꯗꯨ ꯇꯧꯕꯒꯤ
ꯑꯣ ꯑꯗꯨ ꯀꯔꯤ ꯏꯟꯁꯥꯡ ꯊꯣꯡꯒꯦ ꯇꯧꯕꯅꯣ ꯅꯪꯗꯤ ꯑꯣ
ꯔꯤꯋꯥꯜꯗ ꯇꯥꯈꯤꯕꯒꯤ
ꯑꯣ ꯑꯣ ꯑ ꯑꯗꯨ ꯆꯤꯛꯀꯟꯗꯣ ꯆꯥꯕ ꯌꯥꯕ
ꯆꯤꯀꯦꯟ ꯈꯉꯥꯎ ꯇꯧꯔꯒ ꯐ꯭ꯔꯥꯏ ꯇꯧꯔꯒ ꯐꯖꯅ ꯑꯗꯨꯒ ꯕ꯭ꯔꯤꯟꯖꯜ ꯇꯧꯅꯤ
ꯍꯅꯤ
ꯎꯝ ꯎꯝ
ꯑꯗꯨ ꯅꯪꯒꯤ ꯆꯤꯛꯀꯟ ꯉꯁꯤ ꯏꯁꯤꯡꯗ ꯇꯥꯈ꯭ꯔꯕꯗꯣ ꯆꯥꯕ ꯌꯥꯗꯕ꯭ꯔꯣ ꯍꯥꯏꯕꯅꯤꯗ
ꯆꯥꯕ ꯌꯥꯏꯗ ꯆꯥꯒꯅꯤ
ꯑꯗꯨꯗꯤ ꯑ ꯀꯃꯥꯃꯛ ꯇꯧꯕ꯭ꯔꯥ ꯀꯌꯥꯃꯛ ꯄꯤꯛꯄ꯭ꯔꯣ
ꯂꯧꯊꯣꯛꯄꯗꯤ ꯂꯧꯊꯣꯛꯄꯅꯤ ꯑꯗꯣ ꯂꯧꯊꯣꯛꯄ ꯃꯇꯝꯗ ꯑꯩ ꯀꯩꯅꯣ ꯃꯞ ꯑꯗꯨꯝ ꯃꯥꯁꯦ ꯀꯩꯅꯣ ꯇꯧꯔꯒ ꯁꯤꯈ꯭ꯔꯦꯗ ꯃꯤ ꯑꯅꯤꯒꯨꯝꯕ ꯂꯩ
ꯎꯝ
ꯊꯥꯔꯇꯤ ꯃꯤꯅꯤꯠꯁꯀꯨꯝꯕ ꯆꯠꯂꯦꯕ ꯑꯩ ꯂꯧꯊꯣꯛ ꯂꯧꯊꯣꯛꯅꯤꯡꯉꯥꯏ ꯇꯧꯕꯗꯣ ꯀꯦꯟꯗꯣ ꯑꯃꯨꯛ ꯑꯃꯨꯛ ꯇꯧꯋꯦ ꯌꯥꯗ꯭ꯔꯦ ꯑꯃꯨꯛ ꯑꯃꯨꯛ ꯇꯧꯕ ꯑꯁ ꯑ ꯆꯥꯎꯗ꯭ꯔꯤꯗ ꯑꯗꯨ ꯎꯝ ꯁꯨꯞꯀꯤꯗꯃꯛꯇ ꯐꯕꯅꯤ ꯍꯧꯖꯤꯛꯀꯥꯟꯒꯤ ꯀꯩꯅꯣꯗ ꯆꯥꯕ ꯌꯥ ꯌꯥꯈ꯭ꯔꯕꯀꯣ ꯃꯆꯥꯅꯤ
ꯑꯩ ꯌꯥꯝ ꯁꯥꯎꯅꯤꯡꯕꯅꯤ ꯑꯩ ꯍꯧꯒꯠꯄ ꯃꯇꯝꯗ ꯃꯈꯣꯏꯕꯨ ꯀꯩꯅꯣ ꯄꯤꯈ꯭ꯔꯦꯕ ꯑꯗꯨ ꯃꯈꯣꯏ ꯆꯥꯗꯕꯀꯣ ꯆꯥ ꯆꯥꯗꯅ ꯑꯩꯈꯣꯏ ꯑꯁꯣꯏꯗ ꯀꯩꯅꯣ ꯇꯧꯔꯒ ꯑꯗꯨ ꯑꯩ ꯇꯥꯕ ꯈꯨꯟꯁꯦ ꯀꯩꯅꯣ ꯇꯥꯈ꯭ꯔꯦꯕ ꯑꯗꯨꯅ ꯑꯩ ꯂꯥꯛꯔꯒ ꯑꯩ ꯑꯩꯁꯦ ꯑꯩꯒꯤ ꯃꯤꯠ ꯎꯗꯕꯒꯤꯀꯣ
ꯎꯝ
ꯃꯤꯠ ꯎꯗꯕꯒꯤ ꯇꯣꯔꯁ ꯂꯥꯏꯠ ꯀꯩꯅꯣ ꯇꯧꯔꯒ ꯊꯤꯔꯒ ꯇꯨꯁꯂꯥꯏꯠ ꯑꯩ ꯌꯦꯡꯅꯤꯕ ꯀꯥꯞꯂꯒ
ꯑꯗꯨ ꯐꯖꯅ ꯎꯗꯦ ꯑꯩ ꯑꯗꯨꯝ ꯌꯦꯡꯉꯤ ꯑ ꯁꯣꯝꯗꯔꯥ ꯁꯣꯝꯗꯔꯥ ꯑꯗꯨꯝ ꯑꯗꯨꯝ ꯌꯦꯡꯉꯀꯥꯟꯗꯀꯣ ꯎꯕ ꯐꯪꯕꯅꯤ ꯑꯩꯗꯤ ꯑ ꯑꯆꯧꯕꯔꯣ ꯍꯥꯏꯅ ꯈꯜꯂꯨꯕꯀꯣ
ꯑꯗꯨ ꯈꯔ ꯐꯔꯦ ꯆꯥꯎꯕ ꯑꯣꯏꯔꯗꯤ ꯑꯁ
ꯗꯨ ꯅꯣꯏꯁꯦ
ꯆꯥꯛ ꯏꯟꯁꯥꯡ
ꯆꯥꯛ ꯏꯟꯁꯥꯡ ꯑ ꯆꯥꯈ꯭ꯔꯦꯗ ꯆꯥꯛ ꯆꯥꯔꯦ ꯑꯩꯈꯣꯏ ꯐꯖꯥꯅ ꯆꯥꯔꯦ ꯉꯁꯤ ꯉꯁꯤꯁꯨ ꯉꯔꯥꯡꯒꯤ ꯉꯥꯗꯒꯤ ꯆꯥꯕꯅꯤ ꯑꯩꯗꯤ ꯉꯔꯥꯡꯒꯤ ꯉꯥꯒꯤ ꯏꯟꯁꯥꯡ ꯂꯩꯕꯩ
ꯌꯥꯝ ꯀꯩꯅꯣ ꯇꯧꯔꯤꯅꯦ ꯀꯔꯤ ꯃꯇꯦꯡ ꯆꯥꯒꯦ ꯉꯔꯥꯡ ꯉꯔꯥꯡꯁꯦ ꯑ ꯑꯩꯁꯨ ꯆꯤꯀꯦꯟ ꯆꯥꯏꯌꯦ ꯆꯤꯀꯦꯟ ꯑ ꯆꯤꯀꯦꯟ ꯃꯆꯥ ꯆꯥ ꯑ ꯅꯣꯏ ꯈꯪꯕ꯭ꯔꯥ ꯈꯪꯗꯕ꯭ꯔꯥ ꯍꯥꯏ ꯑꯩꯁꯨ ꯈꯪꯗꯦ ꯑꯗꯣ ꯑꯩꯈꯣꯏꯅ ꯀꯥꯎꯕꯗꯤ ꯀꯣꯏꯂꯔ ꯀꯣ ꯀꯧꯕ ꯀꯣ ꯀꯣꯏꯂꯔꯁꯨ ꯑ ꯎꯝ ꯑꯆꯧꯕꯁꯨ ꯂꯩꯕ ꯃꯥꯜꯂꯦ ꯑꯗꯣ ꯑꯩꯅ ꯆꯥꯕꯗꯤ ꯑꯆꯥ ꯑꯁꯨꯧꯕꯀꯣ ꯑꯗꯣ ꯑꯃꯗ ꯆꯥꯃ ꯆꯥꯝꯃ ꯆꯥꯝꯃ ꯆꯥꯝꯃ ꯄꯤꯕꯅꯦꯕ ꯑꯗꯨ ꯑꯩ ꯑꯅꯤ ꯂꯥꯎꯕꯅꯦꯕ ꯀꯣ ꯆꯥꯝꯃ ꯆꯥꯝꯃꯥꯒꯤ ꯑꯅꯤ ꯂꯧꯔꯒ ꯑꯩꯒꯤ ꯃꯔꯨꯞ ꯃꯔꯨꯞꯕꯨ ꯑꯃ ꯄꯤꯈ꯭ꯔꯦꯕ ꯑꯩꯒꯤ ꯃꯔꯨꯞꯁꯦ ꯃꯥꯒꯤ ꯅꯨꯄꯤ ꯀꯩꯅꯣ ꯇꯧꯕꯀꯣ ꯑ ꯃꯥꯁꯨ ꯃꯥꯒꯤ ꯅꯨꯄꯤꯁꯦ ꯃꯆꯥ ꯄꯣꯛꯄ
ꯑꯣ ꯑꯣ
ꯀꯔꯤꯝꯁꯨ ꯄꯤꯅꯤꯡꯉꯥꯏ ꯂꯩꯇꯦ ꯑꯗꯨ ꯑꯩꯁꯨ ꯑꯃ ꯂꯧꯔꯒ ꯄꯤꯊꯣꯛꯄꯅꯦ ꯃꯉꯣꯟꯗ ꯑꯗꯨꯒ ꯑꯩꯁꯨ ꯑꯃ ꯆꯥꯏ
ꯑꯣ ꯑꯣ ꯌꯥꯝ ꯐꯩꯅꯦ
ꯑꯗꯨ ꯀꯣꯏꯂꯔ ꯍꯥꯏꯕꯗꯣ ꯃꯆꯥ ꯃꯆꯥꯗꯣ ꯍꯥꯎꯋꯦ
ꯍꯣꯏ ꯍꯣꯏ ꯍꯥꯎꯕꯅꯦ ꯑꯗꯨ
ꯑꯗꯨ ꯁꯦꯝꯅꯤꯡꯉꯥꯏꯗꯤ ꯈꯔ ꯆꯥꯡꯕ ꯆꯥꯡꯕ ꯃꯇꯥꯡꯒꯨꯝ
ꯎꯝ ꯃꯇꯝꯗꯤ ꯆꯪꯗꯤ ꯆꯪꯕꯅꯦ ꯑꯗꯨ ꯑꯣꯏꯔꯁꯨ ꯍꯥꯎꯕꯅꯤꯀꯣ ꯑꯗꯨꯗꯣ
ꯑꯣ ꯑꯗꯣ ꯁꯣꯏꯗꯗꯤ ꯆꯤꯀꯦꯟꯁꯨ ꯑꯩꯈꯣꯏ ꯗꯨꯀꯥꯟꯒꯨꯝꯕꯗ ꯕꯖꯥꯔꯒꯨꯝꯕꯗ ꯆꯥꯅꯤꯡꯉꯩꯗ ꯑꯩꯈꯣꯏꯗꯤ ꯆꯤꯛꯀꯦꯟ ꯍꯥꯏꯗꯤ ꯕ꯭ꯔꯣꯏꯂꯔ ꯈꯛꯇ ꯀꯩꯅꯣ ꯇꯧꯋꯦꯕꯀꯣ ꯑ ꯁꯣꯏꯗꯗꯤ ꯍꯥꯔꯠ ꯆꯤꯛꯀꯦꯟꯁꯨ ꯂꯩꯑ ꯀꯣꯏꯂꯔ ꯑꯩ ꯃꯤꯡ ꯈꯪꯗ꯭ꯔꯦ ꯖꯠ ꯖꯥꯠꯅꯤ ꯀꯣ ꯃꯤꯡꯁꯦ ꯑꯗꯨ ꯎꯝ ꯈꯪꯗꯦ ꯀꯔꯤ‌ ꯀꯔꯤꯔ ꯇꯔꯨꯛ ꯇꯔꯦꯠꯀꯨꯝꯕ ꯂꯩꯕ ꯃꯈꯣꯏꯒꯤ ꯑꯇꯣꯞ ꯑꯇꯣꯞꯄꯗꯨ ꯆꯤꯀꯦꯟꯒꯤ ꯃꯤꯡ ꯈꯪꯗꯕ
ꯑꯣ ꯌꯥꯝ ꯐꯩꯅꯦ ꯉꯁꯤ ꯀꯔꯤ ꯇꯧꯒꯅꯤ ꯅꯪ
ꯑꯁ ꯉꯁꯤꯁꯦ